ꯑꯥ
ꯎꯝ
ꯇꯦꯕꯇꯥ ꯂꯩ꯫
ꯇꯥꯔꯦ ꯇꯥꯔꯦ
ꯎꯝ ꯀꯗꯧꯅꯣ
ꯑꯩꯔꯣ ꯀꯩꯅꯣꯝꯃ ꯁꯨꯝ ꯏ ꯁꯥꯟꯅꯔꯝꯕꯅꯦ
ꯎꯝ
ꯅꯪꯗꯤ
ꯆꯥꯛꯆꯔꯕ ꯑꯩ ꯑꯉꯥꯡ ꯇ꯭ꯋꯏꯁꯟ ꯇꯧꯔꯝꯕꯅꯤ ꯂꯣꯏꯕꯗ ꯉꯥꯏꯁꯤ
ꯆꯥꯛ ꯆꯥꯗ꯭ꯔꯤ ꯇꯨꯏꯁꯟ ꯂꯣꯏꯔꯦ ꯑꯩꯁꯨ ꯉꯁꯥꯏ
ꯑꯩ ꯉꯁꯤꯗꯒꯤ ꯍꯩꯏꯅꯤ ꯏꯆꯦ ꯃꯆꯥꯒ ꯃꯣꯏꯁꯤ ꯌꯨꯝ ꯊꯪꯅꯕꯗꯩ ꯑꯉꯥꯡ ꯑꯃꯒ
ꯅꯪ ꯀꯥ ꯍꯣꯡꯉꯔꯣꯏ
ꯎꯝ ꯍꯨꯝ ꯇꯝꯕ ꯉꯝꯗ꯭ꯔꯤ
ꯇꯨꯏꯁꯟꯗꯤ ꯀꯃꯥꯏꯅ ꯑꯣ ꯌꯥꯏꯀꯣ
ꯑ ꯆꯠꯊꯣꯛ ꯆꯠꯁꯤꯟ ꯑ
ꯀ꯭ꯂꯥꯁ ꯀꯌꯥꯒꯤ ꯑꯉꯥꯡꯅꯣꯅꯦ
ꯑꯉꯥꯡꯗꯨꯅ ꯀ꯭ꯂꯥꯁ ꯊ꯭ꯔꯤꯅꯦ ꯁꯤ ꯀꯩꯅꯣ ꯏꯆꯦ ꯃꯆꯥꯁꯤꯅ ꯁꯚꯦꯟ
ꯅꯨꯄꯤꯔꯣ ꯅꯨꯄꯥꯔꯣ
ꯅꯨꯄꯤ ꯉꯥꯛꯇ
ꯑꯣꯍ꯫
ꯑꯗꯨꯝ ꯉꯁꯤ ꯈꯛꯇꯅꯦꯝ ꯃꯅꯤꯄꯨꯔꯤꯒ ꯍꯤꯟꯗꯤꯒꯗꯣ ꯀꯌꯥ ꯍꯩꯇꯕ ꯃꯥꯗꯣ ꯑꯗꯨꯒꯤ ꯑꯇꯩ ꯁꯕꯖꯦꯛꯇꯤ ꯑꯇꯣꯞꯄꯗ ꯆꯞ ꯃꯥꯟꯅꯦ ꯗꯨꯅ
ꯃꯅꯤꯄꯨꯔꯤꯒ ꯍꯤꯟꯗꯤꯒ ꯂꯥꯛꯄꯁꯤꯅꯦꯕ ꯑꯩꯅ ꯉꯥꯏꯔꯤꯁꯦ
ꯎꯝ
ꯍ ꯍ ꯍ
ꯄꯥꯝꯖꯕꯤ ꯉꯥꯛꯇꯅꯦ
ꯃꯥꯅꯦ
ꯀꯩꯅꯣ ꯊꯦꯡꯉꯦ ꯆꯥꯛ ꯊꯣꯡꯒꯤꯔꯣꯏꯗ꯭ꯔꯣ
ꯆꯥꯛꯂꯣ ꯆꯥꯛ
ꯎꯝ
ꯆꯥꯛꯁꯤꯦ ꯆꯥꯔꯒꯦ ꯍꯥꯏ ꯀꯥꯟꯗ ꯈꯨꯒꯥꯥ ꯄꯤ ꯀꯥꯞꯄꯗ ꯑꯗꯨꯝ ꯊꯣꯛꯄ ꯄꯣꯠꯅꯤ
ꯎꯝ
ꯄꯨꯛꯇꯒꯤꯅꯦ
ꯎꯝ
ꯅꯪ ꯆꯥꯛ ꯆꯥꯔꯣꯅ ꯍꯥꯏꯔꯛꯇ꯭ꯔꯤꯕꯧ ꯊꯣꯡꯗꯦ
ꯎꯝ
ꯏꯇꯣꯝ ꯂꯩꯔꯕꯅꯤꯅ
ꯎꯝ ꯑꯩꯈꯣꯏ ꯏꯆꯦꯅ ꯂꯣꯏꯒ꯭ꯔꯦ
ꯐꯩꯌꯦ ꯐꯩ
ꯊꯣꯡꯀꯥꯟꯗ ꯄꯨꯈ꯭ꯔꯤ ꯑꯆꯧꯕ ꯑꯃ ꯂꯩꯌꯦ ꯂꯩꯀꯥꯏꯒꯤ ꯃꯣꯏ ꯉꯥ ꯑꯗꯨꯝ ꯐꯥꯅꯕ ꯑꯗꯨꯝ ꯏꯟ ꯆꯤꯡꯉꯤꯕ
ꯑꯣ ꯇꯧꯕꯅꯦ ꯑꯗꯨꯋꯥꯏꯗꯗꯤ ꯏꯟ ꯌꯥꯝ ꯆꯤꯡꯅꯕꯅꯦ ꯑꯗꯨꯝ
ꯎꯝ
ꯆꯥꯅꯕꯅꯦꯕ ꯑꯩꯈꯣꯏꯔꯣꯝꯒ ꯍꯥꯏꯗꯤ ꯑꯩꯈꯣꯏꯅ ꯄꯥꯝꯃꯤꯕ ꯑꯀꯣꯏꯕꯒꯤ ꯑ‌ ꯀꯩ ꯍꯥꯏꯗꯣꯏꯅꯣ ꯅꯨꯡꯉꯥꯏꯕꯗꯣ ꯑꯗꯨꯒ ꯑꯗꯨꯝ ꯆꯥꯟꯅꯕꯅꯤ ꯆꯨꯁꯟꯅꯕꯅꯦ ꯅꯠꯇꯦ ꯑꯗꯨꯗꯤ ꯌꯥꯗ꯭ꯔꯦ ꯑꯥ ꯄꯩꯁꯥ ꯄꯥꯏꯕ ꯉꯥꯛꯇ ꯂꯩꯕꯅꯤꯅꯀꯣ
ꯎꯝ
ꯑꯩꯅ ꯊꯥꯡꯃꯩꯕꯟꯗ ꯂꯩꯔꯤꯀꯥꯟꯗ ꯁꯦꯟꯗꯟ ꯆꯨꯝꯅꯒꯤꯗꯣ ꯇꯣꯡꯉꯒ ꯗꯨꯀꯥꯟ ꯊꯣꯛꯄꯗ ꯏꯀꯥꯏꯕ ꯑꯃ ꯐꯥꯎꯋꯦꯕ
ꯑꯔꯔꯤꯂꯁꯗ
ꯍ ꯑꯗꯨꯅ ꯅꯪ ꯂꯩꯔꯤꯕ ꯑꯗꯥꯏꯗꯣ ꯑꯗꯨꯗꯨꯅ ꯈ꯭ꯋꯥꯏꯗꯒꯤ ꯅꯨꯡꯉꯥꯏꯕꯒꯤꯀꯣ
ꯎꯝ
ꯑꯗꯨꯝ ꯏꯁꯥꯗ ꯎꯝ ꯅꯨꯡꯉꯥꯏꯑꯦꯅ ꯈꯟꯕꯗꯣ ꯑꯗꯣ ꯑꯩꯅ ꯍꯧꯖꯤꯛ ꯂꯩꯔꯤꯁꯦ
ꯎꯝ
ꯁꯤꯁꯨ ꯑꯗꯨꯝ ꯑ ꯀꯩ ꯍꯥꯏꯇꯥꯔꯦ ꯅꯨꯡꯉꯥꯏꯒꯤꯕ ꯃꯥꯒꯤ ꯃꯥꯒꯤ ꯀꯣꯂꯨꯞ ꯀꯣꯂꯨꯞꯨꯞꯇꯣ ꯑꯗꯨꯗꯨꯅ ꯅꯨꯡꯉꯥꯏꯖꯔꯦ ꯑꯗꯨ ꯅꯠꯇ꯭ꯔꯒꯗꯤ ꯏꯆꯝ ꯆꯝꯕ ꯑꯗꯒꯤ ꯑꯩꯈꯣꯏꯅ ꯄꯥꯝꯃꯤꯁꯤꯃꯛꯇꯕꯨ ꯏꯆꯝ ꯆꯝꯕ ꯄꯨꯟꯁꯤ ꯃꯔꯦꯜꯗꯨ ꯅꯠꯇ꯭ꯔꯅꯦ
ꯎꯝ
ꯑꯗꯣ ꯐꯅ ꯄꯩꯁꯥ ꯄꯥꯏꯕ ꯑꯣꯏꯔꯁꯨ ꯑꯣ ꯌꯨꯝ ꯅꯨꯡꯉꯥꯏꯕ ꯑꯣꯏꯔꯁꯨ ꯑꯗꯨꯝ ꯂꯧꯕꯨꯛ ꯇꯒ ꯆꯠꯇꯅ ꯑꯗꯨꯝ ꯊꯔꯣꯏꯒ ꯈꯨꯟꯅꯕꯤ
ꯁ꯭ꯋꯥꯏ ꯌꯥꯝ ꯇꯧꯋꯦ ꯑꯗꯣ ꯊꯧꯔꯣꯏ ꯈꯣꯟꯕꯒ ꯌꯥꯝ ꯆꯠꯂꯤ ꯏꯕꯦꯝꯃ ꯁꯤ ꯂꯕꯨꯨꯛ ꯄꯔꯦꯡ ꯑꯝ ꯂꯩꯔꯤꯕ ꯁꯤꯁꯦ ꯄꯨꯔꯥ ꯃꯤ ꯁꯨꯡꯋꯥꯠ ꯍꯦꯛ ꯋꯥꯠꯇꯦ
ꯇꯧꯕꯅꯦ ꯑꯗꯨꯒ ꯏꯁꯤꯡ ꯂꯥꯛꯑꯀꯥꯟꯗ ꯏꯟ ꯃꯆꯥ ꯃꯆꯥ ꯃꯌꯥꯝ ꯁꯣꯟꯅꯕꯅꯦ
ꯎꯝ ꯁꯤꯄꯨꯈꯤꯒꯥꯖ‌ꯦ ꯏꯕꯤꯝꯃ ꯏꯟꯒꯤ ꯏꯟ ꯉꯥꯛꯇꯅ‌‌ꯦ
ꯎꯝ ꯅꯨꯡꯉꯥꯏꯅꯤ
ꯅꯣꯡꯃ ꯂꯥꯛꯑꯣ ꯉꯥ ꯐꯥꯔꯅ
ꯂꯥꯛꯀꯦꯉꯣ ꯍꯥꯏ ꯑꯁꯦꯡ ꯀꯤꯅꯤꯡꯉꯣ ꯏꯟ ꯁꯣꯟꯕ ꯍꯥꯏꯔꯗꯤ ꯑꯩꯒꯤ ꯄꯥꯝꯖꯒ꯭ꯔꯕ
ꯎꯝ
ꯃꯪꯗꯒꯗꯤ
ꯑꯃ ꯂꯩꯀꯥꯏꯒꯤ ꯄꯨꯈ꯭ꯔꯤꯗꯣ ꯂꯧ ꯎꯕꯒꯤ ꯏꯁꯤꯡ ꯆꯤꯡꯊꯣꯛꯈꯤꯕꯒꯤ ꯏꯁꯤꯡ ꯌꯥꯝ ꯄꯥꯛ ꯂꯩꯇꯕ ꯑꯣꯏꯕꯗꯣ ꯑꯗꯨꯅ ꯂꯥꯡꯁꯨ ꯊꯥꯛꯀꯅꯤ ꯏꯟꯁꯨ ꯆꯤꯡꯅꯤ ꯈꯪꯗꯦ ꯃꯥꯥꯏ ꯃꯥꯥꯏ ꯊꯣꯛꯄꯅꯤ
ꯎꯝ
ꯊꯥꯡꯖꯅꯤꯡꯕ ꯌꯥꯝꯌꯥꯝ ꯍꯧꯋꯦꯕ ꯎ
ꯑꯥ
ꯑꯩꯈꯣꯏ ꯁꯤ ꯂꯩꯔꯤꯁꯤꯒꯤꯅꯦ ꯗꯥꯏꯔꯦꯛ ꯊꯣꯡꯒꯥꯟ ꯑꯣꯏꯕ ꯑꯗꯨꯅ ꯃꯤꯗꯤ ꯁꯨꯡꯋꯥꯠ ꯋꯥꯠꯇ꯭ꯔꯦ꯫
ꯅꯨꯡꯉꯥꯏꯕꯅꯦ ꯏꯟ ꯆꯤꯡꯕ ꯂꯥꯛꯄ ꯃꯤꯁꯤꯡ ꯋꯥꯔꯤ ꯋꯥꯇꯥꯏꯒ ꯁꯥꯟꯅꯗꯅ ꯀꯣ
ꯎꯝ
ꯏꯁꯤꯡ ꯆꯥꯎꯈꯠꯂꯛꯑꯀꯥꯟꯗꯒꯗꯤ ꯇꯤꯟꯒ ꯌꯥꯝ ꯂꯥꯛꯄꯅꯦ꯫
ꯎꯝ ꯏꯁ ꯏꯁꯤꯡ ꯆꯥꯎꯕꯗꯁꯨ ꯑꯗꯨꯝ ꯌꯥꯎꯏꯤ ꯁꯤ ꯖꯒꯥꯁꯨ ꯍꯌꯦꯡ ꯅꯨꯡꯉꯥꯏꯗꯣꯏ ꯄꯣꯠ
ꯅꯪ ꯌꯥꯎꯖꯒꯗꯦꯅꯦꯅꯤ꯫
ꯎꯝ
ꯇꯥꯋꯔ ꯆꯈ꯭ꯔꯕ ꯅꯪ
ꯎꯝ ꯆꯜ ꯐꯦꯔꯟꯅꯁꯨ ꯑꯣꯗꯣ ꯃ ꯏꯁꯤꯡꯗꯤ ꯈꯔꯗꯤ ꯇꯣꯏꯅ ꯆꯥꯎꯒꯟꯕ ꯖꯒꯥ ꯑꯣꯏꯕꯥꯅꯤꯁꯦ꯫
ꯑꯩꯈꯣꯏꯔꯣꯝꯗꯗꯤ ꯍꯦꯛ ꯇꯨꯔꯦꯟ ꯃꯄꯥꯟꯗ ꯂꯩꯕ ꯃꯤꯁꯤꯡꯗꯣ ꯌꯨꯝꯁꯤꯡꯗꯣ ꯀꯞ ꯊꯣꯛꯂꯛꯄꯗ ꯐꯃꯨꯡꯗꯒꯤ ꯈꯣꯡꯗꯣ ꯀꯨꯝꯊꯔꯛꯄꯗ ꯏꯁꯤꯡꯗ ꯆꯕꯨꯛ ꯆꯕꯕꯨꯛꯀꯥꯕ
ꯎꯝ ꯑꯗꯨꯅ ꯑꯅꯧꯕ ꯁꯥꯕ ꯌꯨꯝꯁꯤꯡꯁꯦ꯫ ꯁꯤꯁꯨ ꯉꯥꯏꯔꯦ ꯌꯥꯝ ꯌꯥꯝ ꯋꯥꯡ ꯋꯥꯡꯅ ꯁꯥꯟꯅꯩꯑꯕ ꯌꯨꯝꯐꯝꯗꯣ ꯌꯨꯝ ꯆꯥꯎꯍꯟꯕꯅꯤꯅ ꯋꯥꯡꯉꯦ꯫
ꯅꯪ ꯑꯩꯈꯣꯏꯗ ꯂꯥꯛꯇ꯭ꯔꯤꯕ ꯌꯨꯝ ꯁꯥ ꯃꯇꯨꯡꯗ
ꯗꯥꯛꯇꯔꯔꯤ꯫
ꯑꯩꯈꯣꯏ ꯌꯨꯝꯗꯣ ꯌꯨꯝꯐꯝ
ꯎꯝ ꯎꯝ
ꯑꯩꯒꯤ ꯑꯩꯒꯤ ꯂꯦꯡ ꯁꯨꯝ ꯌꯧꯐꯥꯠꯇꯦ ꯈꯪꯕ꯭ꯔꯥ
ꯎꯝ
ꯑꯩꯒꯤ ꯈ꯭ꯋꯥꯡꯗꯒꯤ ꯈꯔ ꯍꯦꯜꯂꯦ꯫
ꯎꯝ
ꯎꯝ ꯌꯥꯝ ꯈꯨꯋꯥꯡ ꯑꯃꯝꯅꯦ꯫
ꯎꯝ ꯑꯗꯨꯁꯨ ꯍꯟꯗꯛꯇꯤ ꯇꯣꯛꯏꯔꯦꯅꯦ ꯆꯥꯎꯕ ꯅꯣꯏ ꯂꯝꯁꯨ
ꯍꯣꯏ ꯑꯗꯨꯒꯤ ꯕꯕꯥꯅ ꯍꯥꯏꯗꯤ ꯑꯗꯨꯒꯤ ꯇꯨꯡꯒꯤ ꯄꯣꯔꯝꯗꯣ ꯌꯥꯝꯅ ꯀꯨꯞꯅ ꯅꯩꯅꯔꯒ ꯋꯥꯡꯍꯟꯕꯅ ꯐꯔꯦꯅ ꯋꯥꯡꯍꯟꯕ ꯑꯗꯣ ꯑꯩꯈꯣꯏ ꯋꯥꯡꯕꯗꯣ ꯎꯕꯗ ꯑꯩꯈꯣꯏ ꯊꯪꯅꯕꯗꯁꯨ ꯋꯥꯡꯈꯠꯂꯛꯑꯦ
ꯎꯝ ꯎꯝ
ꯑꯗꯣ ꯑꯔꯦꯝꯕ ꯀꯥꯡꯕꯨꯅ ꯑꯃꯨꯛ ꯏꯁꯤꯡꯗꯣ ꯊꯨꯝꯍꯧꯗꯣꯏꯅꯤ
ꯑꯦ ꯊꯨꯝꯕꯕꯨ ꯑꯩꯈꯣꯏ ꯑꯥ ꯌꯨꯝꯗ ꯊꯨꯝꯒꯤꯅꯤꯅꯦ ꯏꯕꯦꯝꯃ ꯃꯌꯥꯝꯒꯤꯈꯩꯗꯣ ꯑꯀꯨꯠꯄꯈꯩ ꯑꯩꯈꯣꯏ ꯂꯣꯏ ꯇꯥꯁꯜꯂꯝꯅꯤ ꯅꯣꯡ ꯈꯤꯇꯪ ꯆꯨꯔꯛꯄꯒ ꯑꯗꯨꯝ ꯊꯨꯝꯃꯦ꯫
ꯑꯩꯗꯣ ꯉꯁꯥꯏ ꯃꯪꯗ ꯑꯩꯅ ꯅꯪꯉꯣꯟꯗ ꯍꯥꯏꯈ꯭ꯔꯕ ꯍꯥꯏꯗ꯭ꯔꯤꯕ ꯀꯥꯎꯔꯦ ꯃꯪꯗꯅꯦ
ꯈꯔꯦ ꯎꯝ
ꯎ ꯀꯩꯅꯣ ꯅꯣꯏꯒꯤ ꯐꯨꯅꯥꯟ ꯃꯔꯤꯟꯁꯤꯡꯗꯣ
ꯑꯣ ꯑꯣ ꯑꯣ ꯅꯪ ꯍꯥꯏ ꯍꯥꯏ ꯍꯥꯏꯕꯀꯥꯟ-
ꯑꯥ ꯑꯗꯨꯗꯨꯒꯤꯗꯣ
ꯀꯤꯍꯣꯝ ꯆꯥꯕ ꯆꯠꯂꯤꯅꯦꯅ ꯇꯧꯔꯝꯕꯅꯦꯕ ꯆꯠꯀꯅꯤ ꯆꯠꯀꯅꯤꯅ ꯁꯨꯝ ꯍꯥꯏꯅꯔꯒꯅꯦ꯫
ꯎꯝ
ꯅꯨꯃꯪꯡꯖꯤꯗ ꯆꯠꯂꯝꯃꯦ ꯑꯗꯣ ꯑꯉꯥꯡꯗꯣ ꯑꯩꯅ ꯐꯣꯟ ꯃꯦꯁꯦꯁ ꯊꯥꯕꯗ ꯁꯨꯡ ꯍꯟ ꯍꯜꯂꯛꯇꯕꯅꯦꯕ
ꯎꯝ
ꯃꯣꯏ ꯕꯕꯥꯅ ꯄꯥꯏꯕ ꯑꯣꯏꯔꯝꯒꯅꯦꯕ ꯃꯦꯁꯦꯁ ꯁꯨꯛꯍꯟ ꯍꯜꯂꯛꯇꯕꯅꯦ ꯑꯩꯅ ꯅꯪ ꯑ ꯑꯩꯅ ꯂꯥꯛꯀꯅꯤ ꯍꯥꯏꯕꯗꯣ ꯑꯩ ꯍꯟꯗꯛ ꯀꯤꯍꯣꯝ ꯃꯇꯝ ꯑꯣꯏꯔꯅꯤꯅ ꯂꯥꯛꯀꯦꯅ ꯍꯥꯏꯕꯗꯣ ꯍꯜꯂꯛꯇꯕꯅꯦ ꯍꯧꯖꯤꯛꯈꯛ ꯏꯕꯥꯅꯤ ꯋꯥꯔꯤ ꯁꯥꯟꯅꯔꯤꯀꯥꯟꯗꯨꯗ ꯃꯦꯁꯦꯁ ꯂꯥꯛꯄ ꯄꯩ ꯋꯥꯅꯤꯗ
ꯎꯝ ꯂꯥꯛ ꯑꯣ ꯍꯥꯏꯔꯛꯏꯔꯣ
ꯃꯥꯏ ꯅꯝꯕꯔ ꯑꯇꯣꯞꯄ ꯑꯃ ꯄꯥꯏꯔꯦ ꯑꯗꯨꯒꯤꯅꯤ ꯑꯗꯨ ꯄꯥꯎ ꯍꯧꯥꯎꯅꯔ ꯌꯥꯔꯅꯤ ꯑꯩ ꯀꯥꯡ ꯃꯇꯝꯗꯣ ꯆꯠ ꯌꯥꯔꯅꯤ
ꯆꯠꯂꯨꯆꯣ ꯆꯠꯂꯨꯆꯣ
ꯎꯝ
ꯃꯣꯏꯒꯤꯗꯤ ꯑꯩ ꯏꯟꯊꯝꯊꯥꯗ ꯆꯠꯅꯤꯡꯉꯦ ꯆꯤꯡꯒꯤ ꯑꯃ ꯁꯟꯔꯥꯏꯁ ꯚ꯭ꯌꯨ ꯌꯦꯡꯕꯩꯗꯣ
ꯑꯥ ꯑꯗꯣ ꯈꯪꯅꯕ ꯂꯩꯔꯗꯤ ꯑꯗꯨꯝ ꯆꯠ ꯌꯥꯔꯦꯗꯅ
ꯈꯪꯅꯕꯁꯦ ꯕꯤ ꯑꯦꯠ ꯇꯧꯕꯗꯅꯦ ꯃꯔꯤꯡ ꯃꯆꯥ ꯃꯅꯥꯀꯟ ꯑꯃ ꯂꯩꯌꯦꯕ ꯍꯧꯖꯤꯛꯄꯨꯗꯤ ꯀꯩꯅꯣꯗ ꯑ ꯑꯗꯨ ꯀꯔꯤ ꯑꯁꯤꯒꯤ ꯆꯦꯛꯀꯣꯟꯗ ꯂꯩꯕ ꯃꯣꯏꯒꯤ ꯈꯨꯟꯅꯌꯦ ꯃꯥꯅ ꯆꯧꯁꯦꯗꯤ ꯍꯥꯏꯕꯅꯦꯕ ꯑꯩꯈꯣꯏ ꯃꯌꯥꯝꯗ
ꯑ ꯑ
ꯆꯠꯂꯨꯕꯗꯤ ꯌꯥꯏ ꯃꯗꯨ
ꯈꯪꯗꯦ ꯌꯥꯝ ꯅꯨꯡꯁꯤꯕꯅꯦ ꯑꯉꯥꯡ ꯑꯅꯤ ꯑꯅꯤ ꯂꯩꯕꯅꯦꯕ
ꯎꯝ
ꯌꯥꯝꯅꯅꯨꯡ ꯁꯤ ꯑꯃꯣꯏ ꯀꯥꯏꯖꯗꯕ ꯀꯅꯥꯝꯇꯗꯁꯨ
ꯎꯝ
ꯈꯪꯗꯦ ꯑꯗꯨꯝ ꯅꯨꯡꯁꯤ ꯅꯨꯡꯁꯤꯅ ꯑꯩꯅꯥꯛꯇ ꯑꯗꯨꯝ ꯂꯩꯔꯝꯕꯅꯦ ꯑꯗꯣ ꯃꯇꯝ ꯂꯣꯏꯈ꯭ꯔꯃꯤꯅꯀꯣ ꯆꯠꯅꯈ꯭ꯔꯦ
ꯎꯝ ꯑꯣꯖꯥ ꯑꯣꯏꯕꯁꯦ ꯋꯥꯏ ꯍꯥꯏꯕꯅꯤꯍꯦ ꯑꯉꯥꯡ ꯃꯌꯥꯝꯗꯨꯒ ꯂꯣꯏꯅꯕꯗꯨꯅꯦ ꯈꯜꯂꯨꯔꯗꯤ ꯋꯥꯕꯒ ꯂꯣꯏ ꯀꯥꯎꯕꯅꯦ
ꯃꯥꯅꯤ ꯐꯅ ꯋꯥꯕꯁꯦ ꯐꯅ ꯊꯋꯥꯏ ꯅꯨꯡꯉꯥꯏꯇꯕ ꯌꯥꯎꯕ ꯑꯗꯨꯒꯨꯝꯕ ꯃꯌꯥꯝꯁꯦ ꯑꯉꯥꯡ ꯎꯕꯗ ꯁ꯭ꯋꯥꯏ ꯃꯥꯡꯉꯦ
ꯃꯣꯏ ꯂꯩꯕꯩꯅꯤ ꯀꯩꯅꯣ ꯑꯣꯖꯥꯑꯣꯏ ꯉꯝꯃꯤꯁꯦ ꯅꯠꯇ꯭ꯔꯗꯤ ꯀꯗꯥꯏꯗꯒꯤ ꯄ꯭ꯔꯥꯏꯚꯦꯠ ꯁ꯭ꯀꯨꯜ ꯑꯣꯖꯥꯒꯁꯦ ꯋꯥꯈ꯭ꯔꯕ ꯊꯕꯛꯅꯦ ꯁꯥꯇ꯭ꯔ ꯂꯩꯕꯩ ꯀꯥꯉꯝꯃꯤꯅꯦ ꯀꯥꯅꯤꯡꯉꯤꯅꯦ ꯍꯥꯏꯕ
ꯑꯩ ꯏꯃꯥꯟꯅꯕꯤꯅ ꯍꯥꯏꯅꯦ ꯃꯥꯗꯣ ꯀꯞꯄꯒ ꯆꯪꯉꯦ ꯑꯗꯨꯒ ꯑꯉꯥꯡ ꯃꯌꯥꯝꯗꯨ ꯎꯕꯗꯅꯦ ꯁ꯭ꯋꯥꯏ ꯃꯥꯡꯈꯤ
ꯍꯝ
ꯊꯋꯥꯏ ꯅꯨꯡꯉꯥꯏꯇꯕ ꯀꯩꯅꯣꯝ ꯊꯣꯛꯄ ꯈꯣꯠꯄꯁꯦ
ꯎꯝ
ꯍꯥ ꯅꯨꯡꯉꯥꯏꯕꯅꯦ
ꯋꯥꯔꯁꯨ ꯅꯨꯡꯉꯥꯏ ꯑꯩꯈꯣꯏꯗꯤ ꯄꯥꯝꯖꯕ ꯁꯤꯟꯐꯝꯅꯤꯅ
ꯃꯥꯅꯦ ꯑꯗꯣ ꯀꯔꯤ ꯀꯔꯤꯒꯨꯝꯕ ꯃꯇꯝꯗꯗꯤꯅꯦ
ꯎꯝ
ꯑꯁ ꯑꯩꯅ ꯈꯜꯂꯨꯔꯤꯁꯤꯕꯨ ꯂꯥꯜꯂꯕ ꯖꯥꯠꯂꯛ ꯀꯥꯏꯅ
ꯎꯝ ꯌꯥꯎꯗꯗꯤ ꯀꯩꯅꯣ ꯎꯝ
ꯑꯇꯣꯞꯄ ꯁꯤꯟꯐꯝ ꯑꯃ ꯑꯣꯏꯅꯤꯡꯉꯛꯄꯗꯣ
ꯎꯝ
ꯅꯪ ꯀꯩ ꯍꯦꯟꯖꯥꯡ ꯑꯩ ꯀꯥꯎꯈꯔꯦ
ꯍꯥꯏꯗ꯭ꯔꯔꯤ ꯅꯠꯇꯦ ꯏꯔꯣꯟꯕꯒ ꯀꯥꯡꯍꯧꯒ ꯇꯧꯕꯅꯦꯅ ꯇꯧꯍꯧ
ꯎꯝ ꯏꯔꯣꯟꯗꯒ ꯀꯥ ꯍꯒ
ꯅ ꯅꯣꯏ ꯅꯪ ꯑꯟꯗ ꯂꯩꯗꯣ ꯑꯂꯨ ꯀꯌꯥ ꯄꯤ
ꯑꯩ ꯑꯂꯨ ꯂꯩꯗꯤꯌꯦ ꯌꯨꯝꯗꯩ ꯄꯨꯈꯠꯂꯛꯑꯦ
ꯎꯝ
ꯌꯨꯝꯗ ꯑꯂꯨ ꯃꯌꯥꯝ ꯂꯩꯍꯧꯋꯦꯕ
ꯎꯝ ꯑꯩꯈꯣꯏꯗꯤ ꯂꯣꯏꯈ꯭ꯔꯦ ꯑꯗꯨꯒꯅꯦ ꯏꯁꯤꯡ ꯆꯪꯕꯒꯤ ꯑꯃ ꯎꯝ ꯀꯩꯅꯣ ꯇꯧꯕꯤꯁꯦ ꯇꯧꯔꯛꯑꯕ ꯑꯗꯨꯒꯤ ꯂꯣꯏꯕꯛ ꯂꯣꯏꯊꯣꯛꯈ꯭ꯔꯦ ꯑꯩꯈꯣꯏ ꯦ ꯑꯩꯣꯏꯗ ꯈꯔ ꯄꯤ ꯑꯃꯗ ꯈꯔ ꯄꯤ ꯍꯣꯏꯣꯏ
ꯑꯂꯨꯗꯣ ꯑꯩꯈꯣꯏꯒꯤ ꯀꯩ ꯍꯥꯏꯇꯥꯔꯦ ꯑꯩꯒꯤ ꯃꯈꯥꯗꯨꯗ ꯄꯣꯠ ꯊꯝꯐꯝ ꯂꯩꯑꯦꯕ ꯑꯗꯨꯗꯩꯗ ꯑꯥꯂꯨꯒꯨꯝꯕ ꯆꯅꯝꯒꯨꯝꯕꯁꯦ ꯊꯝꯃꯦ
ꯎꯝ
ꯑꯗꯣ ꯆꯅꯝꯗꯤ ꯆꯍꯤ ꯑꯃꯅꯦ ꯈꯪꯕ꯭ꯔꯥ ꯅꯪꯕꯨ ꯈꯨꯠ ꯆꯥꯎ ꯑꯃꯅꯦ ꯑꯗꯨꯒ ꯄꯥꯝꯃꯨꯗꯅ ꯊꯝꯕ ꯌꯣꯟꯊꯣꯛꯀꯦꯅ ꯃꯤꯅ ꯂꯧꯒꯦꯅ ꯍꯥꯏꯕꯗꯁꯨ ꯌꯣꯟꯊꯣꯛꯇ꯭ꯔꯤꯉꯩꯗꯀꯣ
ꯎꯝ
ꯀꯌꯥꯝ ꯄꯥꯝꯃꯨꯏ ꯈꯪꯕ꯭ꯔꯥ
ꯍꯥꯃꯦꯗꯥ
ꯍꯥꯥ ꯑꯃ ꯃꯥꯡꯈ꯭ꯔꯤꯅꯦꯃꯤ ꯅꯪꯕꯣ ꯑꯗꯨꯗꯣ ꯅꯨꯡꯁꯥꯗ ꯐꯧꯔꯨꯕꯩꯅꯤ
ꯎꯝ
ꯅꯨꯡꯁꯥꯗ ꯐꯧꯗꯣꯛꯎꯕ
ꯑꯩꯈꯣꯏꯁꯨ ꯆꯅꯝꯗꯤ ꯆꯥꯕ ꯈꯣꯟꯠꯅꯔꯅꯤ ꯇꯤꯜꯍꯧꯁꯨ ꯏꯁ ꯐꯅꯌꯥꯝ ꯌꯥꯝꯃꯤ ꯀꯩꯅꯣ ꯍꯟꯗꯛꯇꯤ
ꯑꯗꯣ ꯑꯩꯈꯣꯏꯅꯗꯤ ꯁꯨꯝꯕꯁꯦ ꯑ ꯈꯟꯖꯜꯂꯨꯗꯦꯕ ꯅꯣꯡꯃꯇꯁꯨ ꯀꯣ
ꯎꯝ
ꯍꯥꯏꯗꯤ ꯑꯩꯈꯣꯏꯅ ꯏꯁꯥꯅ ꯄꯩꯁꯥ ꯊꯣꯛꯑꯀꯥꯟꯁꯤꯗꯗꯤ ꯃꯆꯥ ꯃꯆꯥ ꯁꯤꯒꯨꯝꯕ ꯃꯌꯥꯝꯁꯦ ꯑꯩꯈꯣꯏꯒꯤ ꯏꯃꯥ ꯏꯄꯥꯍꯣꯏꯅ ꯇꯧꯔꯤꯕ ꯈꯣꯠꯂꯤꯕ ꯃꯌꯥꯝꯁꯦ
ꯎꯝ
ꯌꯥꯝꯅ ꯀꯩ ꯍꯥꯏꯗꯣꯏꯅꯣ ꯊꯕꯛꯁꯦ ꯃꯌꯥꯝ ꯇꯧꯔꯒ
ꯎꯝ
ꯍꯣꯠꯅꯔꯤ ꯃꯌꯥꯝꯁꯦ ꯃꯣꯏꯒꯤ ꯊꯧꯗꯥꯡꯁꯦ ꯌꯥꯝ ꯆꯥꯎ ꯂꯩꯔꯝꯃꯦꯕ
ꯎꯝ ꯑꯩꯈꯣꯏꯅ ꯉꯝꯄꯣꯟꯇꯦꯍꯦ
ꯉꯝꯃꯣꯏ ꯑꯩ ꯑꯩ ꯉꯝꯃꯣꯏ ꯑꯗꯒꯤ ꯃꯣꯏꯗꯤ ꯃꯁꯥ ꯌꯥꯝ ꯁꯦꯡꯉꯦ ꯑꯩꯈꯣꯏꯗꯤ ꯗꯤꯍꯦ ꯐꯠꯇꯦ
ꯃꯣꯏꯅꯁꯨ ꯊꯥꯅꯗꯕꯅꯦ ꯑꯩꯈꯣꯏꯅ ꯇꯧ ꯊꯕꯛꯁꯦ
ꯍꯣꯏ
ꯑꯣꯏꯅ ꯇꯧꯔꯤꯁꯤꯗꯤ ꯇꯧꯔꯤꯕ ꯑꯗꯨꯅꯦꯕ
ꯃꯥꯅꯦ ꯑꯗꯣ ꯃꯤꯑꯣꯏꯕꯁꯦ ꯇꯟꯕ ꯌꯥꯝ ꯍꯦꯟꯒꯠꯂꯑꯦꯀꯣ
ꯎꯝ ꯑꯩꯈꯣꯏ ꯑꯩꯈꯣꯏꯒꯤ ꯀꯥꯡꯕꯨꯁꯤꯅꯁꯨ ꯍꯦꯟꯅ ꯈꯜꯂꯤꯦ ꯑꯩꯈꯣꯏꯒꯤ ꯖꯨꯛꯁꯤꯅ
ꯑꯩꯈꯣꯏꯒꯤ ꯀꯥꯂꯤ ꯖꯨꯛꯁꯤꯅ ꯍꯦꯜꯂꯦ
ꯎꯝ
ꯎꯝ ꯑꯩꯈꯣꯏ ꯇꯠꯂꯦ ꯍꯥꯏꯁꯦ ꯑꯩꯈꯣꯏ ꯃꯈꯥ ꯃꯈꯥ ꯇꯥꯕꯁꯤꯡꯁꯤꯅ ꯑꯃꯨꯛ ꯍꯦꯟ ꯇꯟꯗꯣꯏꯅꯤ
ꯀꯤꯕꯨ ꯀꯤꯔꯦ ꯏꯕꯦꯝ
ꯍ
ꯈꯟꯖꯜꯂꯣꯕ
ꯀꯤꯉꯣ ꯑꯁꯦꯡꯀꯤ ꯈꯜꯂꯨꯔꯗꯤ ꯋꯥꯈꯟꯁꯦ ꯃꯌꯥꯝ ꯈꯜꯂꯨꯅꯨ
ꯎꯝ
ꯀꯣꯛ ꯆꯥꯛꯅꯕꯅꯦ
ꯄꯨꯡꯗꯤ ꯐꯅꯌꯥꯝ ꯇꯥꯔꯝꯃꯅꯤꯅꯦ ꯏꯕꯦꯝ ꯅꯪꯕꯨ ꯅꯤꯄꯥꯟ ꯇꯥꯗꯣꯔꯦ ꯆꯥꯛꯇꯣ ꯊꯣꯡꯗꯣꯛꯑꯣ
ꯊꯣꯡꯉꯗꯧꯅꯦ ꯊꯣꯡꯉꯒꯗꯣꯏꯅꯤ
ꯎꯝ ꯍꯣꯏ ꯆꯥꯛ ꯆꯥꯔꯁꯦꯒ ꯑꯝꯇ ꯍꯥꯏꯔꯛꯇ꯭ꯔꯦ ꯀꯩꯗꯧꯔꯦ ꯇꯨꯋꯏꯁꯟ ꯂꯣꯏꯕꯗꯒꯤ ꯑꯉꯔꯤ ꯆꯔ ꯂꯕꯗ ꯎꯝ
ꯑꯒꯤ ꯃꯄꯣꯠ ꯁꯦꯝꯕꯗꯣ ꯀꯨꯏꯅ ꯆꯪꯕꯅꯦꯕ
ꯎꯝ ꯉꯁꯥꯏ ꯌꯥꯎꯔꯝꯃꯦ ꯑꯩꯈꯣꯏ
ꯎꯝ ꯐꯔꯦꯗꯗ ꯑꯩ ꯀꯩꯅꯣ ꯇꯧꯔꯒꯦ
ꯑꯣ ꯆꯥꯛ ꯊꯣꯡꯗꯣꯛꯅꯕ ꯇꯧꯔꯣ ꯑꯩꯈꯣꯏꯁꯨ ꯆꯥꯔꯨꯒꯦ ꯎꯝ ꯊꯝꯃꯦꯀꯣ ꯑꯗꯨꯗꯤ ꯎꯝ ꯎꯝ